ꯎꯝ
ꯊꯕꯛ ꯌꯥꯝ ꯆꯤꯜꯂꯤꯗ ꯅꯉꯣꯟꯗ ꯇꯧꯕꯁꯦ ꯌꯥꯝ ꯋꯥꯡꯕꯒꯤ ꯇꯥꯏꯞꯇ ꯀꯣ
ꯑꯗꯨ ꯑꯗꯨꯅꯦ ꯀꯔꯤꯒꯔꯥ ꯑꯩꯒꯤꯁꯦ ꯈꯪꯗ꯭ꯔꯦ
ꯅꯪ ꯃꯥꯟꯕꯒꯤꯅꯦ ꯅꯪꯒꯤ ꯐꯣꯟꯁꯨ
ꯈꯪꯗ꯭ꯔꯦ ꯑꯗꯨ ꯑꯣꯏꯔꯝꯕꯅꯤ ꯇꯥꯟꯂꯦ ꯁꯤ
ꯅꯨꯃꯤꯠ ꯌꯥꯝ
ꯆꯥꯛꯀ ꯊꯣꯡꯉꯔꯣꯏꯗ꯭ꯔꯣ ꯎꯝ
ꯊꯣꯡꯉꯔꯣꯏ ꯑꯣ ꯍꯧꯖꯤꯛꯀꯤ ꯉꯁꯤꯒꯤ ꯋꯦꯗꯔꯁꯦ ꯑꯩꯈꯣꯏ ꯆꯤꯡꯒꯨꯝꯕꯗꯀꯣ ꯅꯨꯡꯁꯤꯠꯅ ꯅꯨꯡꯁꯤꯠꯁꯤ ꯐꯖꯅ ꯏꯪ ꯇꯞꯅ ꯍꯥꯝꯂꯒ ꯏꯁꯥ ꯏꯊꯟꯗꯀꯣ
ꯎꯝ
ꯑꯁ ꯋꯥꯈꯜꯗꯣ ꯏꯪ ꯆꯤꯛꯅ ꯂꯩꯔꯒ ꯅꯨꯡꯉꯥꯏꯅꯦ ꯁꯤ ꯋꯦꯗꯔꯁꯦ
ꯎꯝ
ꯑ
ꯑꯦ ꯇꯨꯝꯅꯤꯡꯕ ꯍꯥꯎꯈ꯭ꯔꯦ ꯍꯧꯖꯤꯛ
ꯑꯣ ꯄꯨꯡ ꯀꯌꯥꯗ ꯍꯧꯒꯠꯄꯒꯦꯔ ꯅꯪ
ꯍ ꯕꯣꯜ ꯍꯥꯎꯔꯛꯄꯗ ꯑꯗꯨꯝ ꯍꯧꯒꯠꯂꯦ
ꯄꯨꯡ ꯑꯍꯨꯝ ꯃꯈꯥꯏ
ꯎꯝ ꯄꯨꯡ ꯑꯍꯨꯝ ꯃꯈꯥꯏꯔꯣꯝꯗ ꯑꯣꯏꯔꯝꯕꯅꯤ ꯍꯧꯒꯠꯄꯗ ꯕꯣꯜ ꯍꯥꯎꯔꯒ ꯂꯩꯔꯝꯃꯦ
ꯅꯪ ꯕꯣꯜ ꯁꯅꯥꯟꯅꯕ ꯌꯥꯝ ꯍꯩꯕ꯭ꯔꯣ
ꯑꯩꯔꯣ ꯑꯩ ꯌꯥꯝ ꯍꯩꯔꯤꯕꯅꯦ ꯀꯩꯅꯣ ꯃꯤ ꯃꯤꯌꯥꯝꯅ ꯀꯥꯎ ꯀꯥꯎꯕꯗꯤ ꯀꯥꯎꯋꯦ ꯑꯗꯨ ꯑꯩꯅ ꯁꯥꯟꯅꯍꯟꯅꯤꯡꯗꯕ
ꯑꯥꯔꯕꯤꯁꯤ ꯁꯤꯗ ꯅꯪꯁꯨ ꯌꯥꯎꯕ ꯌꯥꯗ꯭ꯔꯣ
ꯑꯦꯇꯦꯛ ꯑꯩꯕꯨ ꯑꯦꯇꯦꯛ ꯑꯗꯨꯝ ꯇꯧꯔꯛꯄ ꯃꯣꯏꯅ ꯍꯥꯏꯕꯒꯤꯀꯣ
ꯑꯕꯤꯁꯤꯒꯤ
ꯎꯝ ꯀꯥꯎ ꯅ ꯀꯥꯎ
ꯆꯠꯂꯣꯅ ꯅꯪꯁꯨ ꯈꯔ ꯈꯔ
ꯏꯁꯁ ꯀ ꯃꯣꯏ ꯐꯪꯗꯅꯕꯁꯤꯡꯅ ꯁꯥꯟꯅꯥꯕꯗꯤ ꯏꯀꯥꯏꯑꯕꯀꯣ
ꯅꯪꯒꯤ ꯗꯣꯟꯗꯣ ꯈꯪꯕꯔꯥ ꯗꯣꯟ
ꯈꯪꯉꯦ
ꯃꯥꯁꯨ ꯃꯊꯪꯗꯗꯤ ꯑꯩꯉꯣꯟꯗꯁꯨ ꯆꯠꯁꯤꯀꯣ ꯍꯥꯏꯔꯛ ꯑꯦ ꯑꯩꯅꯥ ꯑꯩ ꯗꯣꯟ ꯈꯗ꯭ꯔꯣ ꯑꯍꯥꯟꯕꯗꯣ ꯑꯩꯈꯣꯏ ꯍꯣꯁꯇꯦꯜꯒꯤ
ꯏꯆꯦꯗꯨꯔꯣ
ꯎꯝ ꯅꯪꯒꯤꯅ ꯅꯃꯥꯟꯅꯕꯤ ꯑꯩꯒꯤꯅ ꯏꯆꯦ ꯎꯝ
ꯎꯝ
ꯑꯗꯨ ꯑꯩꯁꯨ ꯃꯊꯪꯅꯗꯤ ꯆꯠꯀꯅꯤ ꯍꯥꯏ ꯃꯥꯗ ꯑꯩꯅ ꯆꯠꯂꯣ ꯅꯨꯡꯉꯥꯏꯊꯣꯛꯂ ꯅꯤꯂꯤꯔꯥ ꯅꯣꯏꯒꯤꯗꯤ ꯐꯖꯅ ꯑꯣꯔꯒꯅꯥꯏꯁ ꯇꯧꯕꯤꯔꯒ ꯍꯥꯏꯔꯒ ꯍꯣꯏ ꯆꯥꯛꯀꯅꯤ ꯍꯥꯏꯌꯦ
ꯅꯍꯪꯗꯤ ꯍꯜꯂꯥꯛꯄꯗ ꯀꯃꯥꯏꯅ ꯍꯥꯂꯛꯑꯦ ꯑꯗꯨꯗ ꯁꯥꯟꯅꯕꯥ ꯂꯣꯏꯔꯀꯥꯟꯗ
ꯑꯁ ꯑꯩ ꯒꯥꯔꯤ ꯂꯩꯇꯦꯗ ꯃꯤꯅ ꯊꯤꯟꯕꯤꯕꯅꯦ
ꯃꯊꯪꯗ ꯀꯥꯎꯔꯣ ꯂꯥꯛꯀꯦ
ꯑꯁ ꯑꯩꯗꯤ ꯌꯥꯎꯗ꯭ꯔꯦꯗ ꯅꯣꯏꯒꯤꯗꯨꯗꯤ ꯑꯅꯕ ꯑꯃꯈꯛ ꯌꯥꯎꯕꯗꯣ ꯐꯥꯔꯁ ꯗꯦꯗ ꯑꯗꯨ ꯈꯛ ꯌꯥꯎꯋꯦ ꯑꯗꯨ ꯃꯊꯪꯗꯗꯤ ꯑꯩꯈꯣꯏꯗꯤ ꯌꯥꯎꯍꯟꯗ꯭ꯔꯦꯅ ꯑꯩꯗꯤ ꯇꯣꯡꯉꯥꯜꯂꯦꯅ ꯅꯣꯏꯒ ꯑꯩ ꯅꯃꯥꯟꯅꯕꯤ ꯑꯃ ꯇꯔꯥ ꯐꯥꯕꯤꯒ ꯂꯩꯃꯤꯟꯅꯕꯗꯣ
ꯎꯝ
ꯃꯥꯅꯗꯤ ꯑꯩꯒꯤ ꯃꯤꯡ ꯍꯥꯞꯄꯤꯌꯦ ꯍꯥꯏꯌꯦ
ꯎꯝ
ꯑꯗꯨꯒ ꯇꯔꯥ ꯐꯥꯕꯤꯗꯨꯅ ꯑꯩꯕꯨ ꯀꯧꯗꯕ ꯀꯥꯎꯔꯦ ꯍꯥꯏꯌꯦ
ꯀꯥꯎꯗꯕ
ꯎꯝ ꯄꯨꯡ ꯁꯅꯔꯝꯗꯥꯏꯗ ꯆꯠꯂꯝꯗꯥꯏꯗ ꯍꯥꯏꯔꯛꯄ ꯑꯗꯨ ꯅꯨꯃꯤꯠꯇꯩ ꯏꯕꯥꯟꯅꯤ ꯍꯣꯜꯗꯤ ꯅꯨꯃꯤꯠ ꯆꯨꯞꯄ
ꯎꯝ
ꯑꯗꯨꯝ ꯃꯥ ꯀꯥꯎꯕꯒꯤꯅꯤ ꯍꯥꯏ
ꯎꯝ
ꯑꯣ ꯈꯪꯗꯕ ꯈꯪꯗꯕ ꯍꯥꯏꯌꯦ
ꯑꯣ ꯑꯣ
ꯑꯗ ꯃꯤꯅꯤꯠ ꯈꯔ ꯋꯥꯠꯂꯤꯀꯩꯗ ꯀꯧꯔꯛꯄ ꯑꯗꯨꯗꯤ ꯑꯩ ꯊꯦꯡꯉꯅꯤ ꯍꯥꯏꯅ ꯑꯩ ꯆꯠꯇꯕ ꯑꯩꯅ ꯅꯪ ꯑꯍꯣꯏ ꯑꯩꯅ ꯅꯪ ꯀꯥꯎꯕꯒꯤ ꯑꯣꯏꯔꯝꯔꯣꯏ ꯑꯩ ꯁꯅꯥꯕ ꯍꯩꯕꯒꯤ ꯅꯪ ꯀꯤꯕ ꯑꯣꯏꯔꯝꯅꯤ ꯍꯥꯏꯕ ꯑꯩꯅ
ꯎ
ꯑꯗꯨ ꯁꯤꯗ ꯆꯣꯡꯕꯩ ꯌꯥꯏꯀꯣ
ꯃꯔꯝ ꯏꯆꯥ ꯑꯆꯥꯗꯅ ꯀꯥꯎꯋꯦ ꯍꯥꯏꯔꯛꯑꯦ
ꯃꯤꯁꯤꯡꯁꯨ ꯖꯥ ꯖꯥꯠꯅꯤ ꯅꯃꯥꯟꯅꯕꯤ ꯑꯃꯗꯨꯗꯤ ꯑꯩꯒꯤ ꯑꯩꯕꯨ ꯌꯥꯝ ꯅꯨꯡꯁꯤꯕꯒꯤꯔ ꯈꯪꯗꯦ ꯍꯥꯞꯄꯤꯌꯦ ꯑꯩ ꯇꯣꯉꯥꯟꯅꯁꯨ
ꯅꯍꯥꯟꯗꯤ ꯀꯕꯤꯔꯛꯑꯦ ꯅꯍꯥꯟ ꯑꯗꯨ ꯅꯪꯕꯨ ꯀꯥꯎꯋꯦ ꯀꯧꯔꯥꯛꯄ ꯀꯥꯎꯋꯦ ꯍꯥꯏꯕ ꯅꯨꯃꯤꯠꯇ ꯀꯥꯎꯔꯥꯛꯛꯇꯦ
ꯎꯝ ꯑꯍꯨꯝꯁꯨꯨꯕ ꯅꯨꯃꯤꯠꯇꯔꯥ
ꯑꯅꯤꯁꯨ ꯈꯪꯗꯦ ꯑꯗꯨꯕꯨꯗꯤ
ꯎꯝ
ꯑꯃ ꯈꯛꯇꯅꯦ ꯑꯩ ꯑꯩꯕꯨ ꯀꯥꯎꯕ ꯑꯗꯨꯁꯨ ꯐꯖꯅ ꯀꯥꯎꯕꯤꯔꯛꯇꯦ ꯁꯅꯁꯦ ꯎꯝ ꯃꯣꯏ ꯃꯄꯥꯟ ꯊꯣꯛꯑꯗꯦ ꯐꯖ ꯍꯅ ꯀꯥꯎꯕꯤꯔꯀꯦ ꯍꯥꯏꯕꯗꯤ ꯑꯗꯨꯒ ꯃꯔꯥ ꯃꯔꯥꯡ ꯈꯛꯇ ꯀꯥꯎ ꯑꯗꯨ ꯀꯥꯎꯔꯒ ꯑꯩꯅ ꯀꯧꯕꯥꯎꯤꯔꯛꯇꯦ ꯍꯥꯏꯔꯗꯤ ꯅꯪꯅ ꯌꯥꯗꯕ ꯅꯪꯗꯤ ꯀ ꯅꯨꯡꯉꯥꯏꯇꯦ ꯅꯠꯇꯦꯅ ꯁꯨꯃꯥꯏꯅꯗꯤ ꯑꯃꯨꯛ ꯍꯥꯏꯔꯒꯅꯤ ꯑꯩ ꯎꯝ
ꯀꯧꯗ꯭ꯔꯒ ꯀꯔꯤ ꯍꯥꯏꯁꯦ ꯑꯁ ꯀꯧꯔꯁꯨ ꯅꯪꯗꯤ ꯆꯠꯅꯤꯡꯉꯣꯏꯗ꯭ꯔꯅ
ꯑꯗꯨ ꯑꯗꯨꯒꯣꯝꯗ ꯑꯩ ꯁꯥꯎꯅꯤꯡ ꯆꯥꯅꯤꯡꯕ ꯌꯥꯏꯌꯦ ꯍꯥꯏꯕ ꯃꯤ ꯅꯨꯃꯤ ꯇꯣꯉꯥꯜ ꯂꯩꯗꯅ
ꯍꯣꯏ ꯑꯗꯨꯅꯤ ꯅꯨꯃꯤꯠ ꯅꯨꯃꯤꯠ ꯇꯣꯡꯉꯥꯅꯤ
ꯄꯩꯁꯥꯁꯨ ꯅꯨꯡꯇꯤꯒꯤ ꯂꯥꯏꯕꯁꯨ ꯅꯠꯇꯦ ꯑꯗꯨ ꯄꯩꯁꯥ ꯑꯗꯨꯣ ꯅꯅꯥꯔꯗꯦ ꯆꯠꯀꯅꯤꯡꯗꯦꯅ
ꯎꯝ ꯑꯩꯁꯨꯣ ꯒ꯭ꯔꯨꯞꯀ ꯂꯣꯏꯅ ꯂꯦꯞ ꯁꯥꯏꯠꯈꯩꯗ ꯕꯤꯠ ꯂꯩꯇ꯭ꯔꯦꯅ
ꯔꯔꯤꯒ꯭ꯔꯨꯞꯇ
ꯔꯤ ꯀꯥꯗ ꯄ ꯑꯩꯈꯣꯏ꯭ꯔꯨꯞ ꯒ꯭ꯔꯨꯞ ꯂꯩꯔꯤꯕ ꯕꯣꯜꯒꯤ
ꯑꯥ ꯑꯥ
ꯑꯗꯨ ꯁꯥꯟꯅꯔꯔꯣꯏ ꯍꯥꯏꯅ ꯑꯩ ꯂꯦꯐ ꯆꯩꯈ꯭ꯔꯦꯔꯤꯕ
ꯎꯝ
ꯑꯩꯒꯤ ꯄꯨꯟꯁꯤꯗ ꯐꯣꯀꯁ ꯇꯧꯈꯒꯦ ꯑꯩ finh ꯑꯗꯨꯒꯨꯝꯕ ꯑꯔꯦꯝꯕꯗ ꯃꯥꯡꯍꯜꯂꯔꯣꯏ ꯑꯩꯒꯤ ꯂꯨꯈ꯭ꯔꯕ ꯃꯇꯝꯁꯦ
ꯃꯔꯥꯡ ꯃꯔꯅꯥꯛꯇꯗꯤ ꯑꯗꯨ ꯐꯦꯁ ꯆꯥꯕꯗꯤ ꯐꯥꯝꯗꯤ ꯐꯥꯏ
ꯎꯝ ꯑꯗꯨꯕꯨ ꯄꯣꯖꯤꯇꯤꯚ ꯃꯤꯁꯤꯡꯒ ꯇꯧꯕꯗꯗꯤ ꯐꯩ
ꯃꯤ ꯍꯥꯏꯕꯁꯤꯗꯤ ꯁꯨꯃꯥꯏꯅ
ꯎꯝ ꯀꯔꯤ ꯆꯥꯔꯤꯔꯣ ꯑꯍꯥꯎꯕ
ꯍꯧꯖꯤꯛꯔꯣ ꯆꯥꯛ ꯆꯥꯔꯤ
ꯎꯝ
ꯆꯥꯛ ꯂꯥꯝꯕ ꯋꯥ ꯌꯥꯝ ꯉꯥꯡꯕꯒꯤ
ꯎꯝ
ꯑꯗꯨꯒ ꯑꯃꯨꯛ ꯇꯣꯝꯃꯅꯤ
ꯎꯝ ꯑꯩ ꯊꯕꯛ ꯌꯥꯝꯃꯥꯟꯕꯒꯤ ꯒ꯭ꯌꯥꯟ ꯇꯥꯗ꯭ꯔꯦ
ꯈꯪꯗꯔꯦ
ꯀꯣꯏꯕ ꯑꯃ ꯑꯩ ꯉꯁꯥꯏ ꯅꯉꯣꯟꯗ ꯊꯥꯔꯛꯄ ꯅꯨꯄꯤꯗꯣ ꯑꯗꯨꯁꯨ ꯀꯣꯏꯕ ꯆꯠꯁꯤ ꯀꯣꯏꯕ ꯆꯠꯁꯤ ꯉꯥꯛꯇ ꯍꯥꯏꯔꯛꯑꯦ ꯑꯩꯅ ꯁꯨꯛꯌꯥ ꯌꯥꯕꯤꯗꯕ
ꯆꯠꯂꯣꯗꯅ ꯃꯥꯗꯤ ꯒꯔꯤꯁꯨ ꯂꯥꯏꯗꯅ
ꯑꯁ ꯑꯩ ꯁꯨꯛꯆꯠ ꯆꯠꯅꯤꯡꯗꯦ ꯀ꯭ꯔꯤꯒꯤꯔꯥ ꯈꯪꯗꯦ ꯅꯪꯁꯨ ꯈꯪꯉꯝꯅꯤ ꯉꯔꯥꯡ ꯃꯣꯏ ꯆꯠꯄꯗꯣ ꯃꯣꯏ ꯀꯧꯗ꯭ꯔꯤꯉꯩꯗ ꯑꯩꯉꯣꯟꯗ ꯍꯥꯟꯅ ꯀꯧꯔꯛꯑꯦ
ꯎꯝ
ꯑ ꯑꯩꯅ ꯆꯠꯅꯤꯡꯗꯕꯒꯤꯀꯣ
ꯎꯝ
ꯅꯥꯏꯁꯤꯁꯨ ꯍꯥꯏꯅꯤꯡꯗꯦ ꯑꯗꯨꯒꯤ ꯑꯩ ꯆꯠꯅꯤꯡꯗ꯭ꯔꯦ ꯍꯥꯏꯕ